ꯑ
ꯍꯜꯂꯣ
ꯍꯜꯂꯣ ꯇꯥ ꯄ꯭ꯔꯣ
ꯍꯣꯏ ꯍꯣꯏ ꯇꯥꯔꯦ ꯇꯥꯔꯦ ꯑꯦꯗꯣꯔꯤꯅꯣ
ꯁꯨꯝ ꯂꯩꯔꯤꯗ ꯅꯪꯗꯤ ꯁꯨꯝ ꯂꯩꯔꯤꯑꯕ
ꯑꯩꯁꯨ ꯑꯗꯨꯝ ꯍꯤꯞꯄꯒ ꯂꯩꯌꯦ ꯐꯃꯨꯡꯗ
ꯆꯥꯛꯇꯤ ꯆꯥꯔꯔꯕꯧ
ꯍ
ꯆꯔꯦ
ꯆꯔꯦ
ꯎꯝ
ꯍꯥꯥ
ꯍꯣꯏ ꯆꯥꯔꯦ
ꯀꯔꯤ ꯃꯊꯦꯜ ꯆꯥꯔꯦ
ꯉ ꯈꯣꯡꯗ꯭ꯔꯨꯝ ꯆꯥꯏ
ꯈꯨꯟ꯭ꯔꯨꯝ ꯈꯠꯇ
ꯆꯗꯒ ꯑꯥꯂꯨ ꯆꯥꯏꯦ ꯆꯝꯐꯨꯠ ꯅꯠꯇꯦꯛ ꯈꯣꯡꯗꯨꯝꯕ ꯍ
ꯌꯥꯝ ꯍꯅꯦ ꯀꯦꯔꯤꯔꯥ ꯕꯥꯏꯕ꯭ꯔꯦꯁꯟꯗꯣ
ꯍꯣꯏ ꯅꯤꯡ ꯂꯥꯛꯄꯥꯏꯅꯦ
ꯍꯥꯥ
ꯃꯦꯁꯦꯁ ꯂꯥꯛꯄꯒꯤꯅꯦꯕ
ꯑꯥ ꯅꯪꯒꯤ ꯅꯈꯣꯟꯗꯣ ꯈꯔ ꯀꯟꯅ ꯉꯥꯡꯉꯣ ꯑꯩ ꯐꯖꯅ ꯇꯥꯗꯦ
ꯍꯣꯏ ꯍꯣꯏ
ꯅꯪ ꯀꯔꯤ ꯃꯊꯦꯜ ꯆꯥꯏ ꯍꯥꯏꯕ ꯈꯣꯡꯗꯨꯝꯒꯍꯜꯂꯨ
ꯍꯣꯏ
ꯑꯩꯁꯨ ꯃꯥꯏꯔꯦꯟꯒ ꯌꯦꯔꯨꯝ ꯊꯣꯡꯕ ꯆꯥꯏ
ꯍꯝ ꯍ
ꯌꯦꯔꯨꯝꯒ ꯀꯣ ꯌꯦꯔꯨꯝꯒ ꯀꯣ ꯌꯦꯔꯨꯝꯒ ꯃꯥꯏꯔꯦꯟꯒ ꯆꯥꯏꯕ
ꯍꯣꯏ
ꯈꯣꯡꯗ꯭ꯔꯨꯝꯒ ꯑꯂꯨꯒ ꯅꯣꯏꯔꯣꯝꯗ ꯆꯥꯟꯅꯕ꯭ꯔꯅꯦ ꯑꯩꯗꯤ ꯑꯃꯨꯛꯐꯥꯎ ꯆꯥꯗ꯭ꯣꯏꯔꯤꯗ
ꯃꯣꯏꯅ ꯊꯣꯡꯒ ꯄꯤꯖꯕꯒꯤꯅꯦ
ꯍꯥꯎꯕ꯭ꯔꯣ
ꯍꯥꯎ ꯍꯧ ꯇꯗ ꯀꯥꯏꯗꯅꯣ
ꯅꯪꯗꯤ ꯉꯁꯤ ꯅꯨꯃꯤꯠ ꯆꯨꯞꯄ ꯀꯔꯤ ꯀꯔꯤ ꯇꯧꯔꯒ ꯂꯦꯜꯂꯒꯦ
ꯉꯁꯤ ꯑꯗꯨꯝ ꯌꯨꯝꯗ ꯂꯩꯕꯅꯦ
ꯊꯕꯛ ꯑꯝꯇ ꯇꯧꯗ꯭ꯔꯣ
ꯊꯕꯛ ꯇꯧꯗꯦ ꯀꯣꯂꯦꯖ ꯀꯥꯔꯒ ꯂꯩꯕꯅꯦ
ꯐꯩꯌꯦ ꯐꯩꯌꯦ
ꯅꯪꯗꯤ
ꯅꯪꯗꯤ ꯀꯔꯤ ꯀꯔꯤ ꯀꯔꯤ ꯑꯦꯟꯁꯥꯡ ꯆꯥꯕ ꯄꯥꯝꯕ꯭ꯔꯣ
ꯑꯩꯗꯤ ꯁꯥ ꯆꯥꯕ ꯑꯗꯨꯝ ꯄꯥꯝꯃꯤꯗ
ꯀꯔꯤ ꯁꯥꯔꯣ
ꯑꯣꯛꯁꯨ ꯄꯥꯝꯃꯦ ꯁꯟ ꯁꯥꯔꯁꯨ ꯄꯥꯝꯃꯦ ꯄꯥꯝꯕ ꯌꯥꯝꯉꯦꯗ ꯄꯥꯝꯕ ꯉꯥꯛꯇꯅꯤ
ꯆꯥꯕꯗꯤ ꯂꯣꯏꯅ ꯆꯥꯕ
ꯍꯣꯏ
ꯎꯝ ꯐꯩꯌꯦ ꯐꯩꯌꯦ ꯑꯗꯨꯅ ꯃꯤ ꯈꯔꯛꯇꯤ ꯆꯥꯗꯕ ꯂꯩꯗꯅꯀꯣ
ꯎꯝ
ꯅꯣꯏꯔꯣꯝꯗ ꯅꯣꯡ ꯆꯨꯕ꯭ꯔꯣ ꯉꯁꯤ
ꯆꯨꯗꯦ ꯅꯣꯏꯗꯗꯤ
ꯑꯩꯈꯣꯏꯔꯣꯝꯗ ꯅꯣꯡ ꯈꯔ ꯈꯔ ꯃꯝꯃꯒ ꯃꯥꯡ ꯉꯒ ꯅꯣꯡ ꯃꯔꯛ ꯃꯔꯛꯇ ꯆꯨꯔꯛꯑꯦ
ꯑꯣ ꯁꯥꯗꯣ
ꯏꯪꯉꯤꯗ
ꯏꯁ ꯍꯧꯖꯤꯛꯄꯨ ꯏꯪꯉꯦ ꯍꯥꯏꯔꯗꯤ ꯂꯣꯏꯔꯦꯍꯦ
ꯅꯣꯡ ꯆꯨꯕꯤꯕꯒꯤ ꯈꯔ ꯏꯪꯉꯦ ꯑꯩꯒꯤ ꯕ꯭ꯂꯦꯡꯀꯦꯠ ꯁꯨꯞꯄꯒ ꯂꯩꯅꯦ ꯕ꯭ꯂꯦꯡꯀꯦꯠ ꯁꯨꯞꯔꯒ ꯍꯨꯃꯥꯡ ꯊꯣꯛꯄꯗꯣ ꯀꯝꯄ꯭ꯂꯦꯛꯁꯟ ꯌꯥꯝ ꯐꯑꯦ ꯍꯥꯏꯑꯦ ꯑꯗꯨꯅ ꯑꯩꯁꯨ ꯕ꯭ꯂꯦꯡꯀꯦꯛ ꯀꯥꯟꯗ ꯁꯨꯄꯤꯑꯦ
ꯑ ꯀꯔꯤ ꯀꯔꯤ ꯇꯧꯔꯒ ꯂꯩꯕ꯭ꯔꯣ ꯅꯪꯗꯤ ꯀꯩ ꯀꯥꯏ ꯍꯣꯠꯅꯔꯒ ꯂꯩꯕ꯭ꯔꯣ
ꯀꯔꯤꯁꯨ ꯍꯣꯠꯅꯗꯦ ꯐꯤ ꯑꯗꯨꯝ ꯃꯔꯛ ꯃꯔꯛꯇ ꯁꯥꯔꯒ ꯂꯩꯌꯦ ꯌꯨꯝꯗ
ꯌꯨꯝ ꯄꯥꯥꯜꯂꯕꯣ ꯆꯦ ꯍꯥꯏꯒꯗ꯭ꯔꯥ
ꯄꯥꯜꯂꯝꯕꯁꯨ ꯌꯥꯏ ꯄꯥꯜꯂꯝꯗꯕꯁꯨ ꯌꯥꯏ ꯑꯗꯨꯗꯤ ꯅꯪꯅ ꯊꯣꯛꯄ ꯈꯜꯂꯣ ꯅꯣꯏꯔꯣꯝꯗ ꯏꯁꯤꯡ ꯏꯁꯤꯡ ꯐꯕ꯭ꯔꯣ ꯀꯃꯥꯏꯅ ꯇꯧꯒꯦ
ꯍ ꯍꯣꯏ ꯐꯩꯌꯦ
ꯏꯁꯤꯡ ꯐꯩꯌꯦ
ꯍꯣꯏ
ꯌꯥꯝ ꯐꯩꯅꯦ ꯑꯗꯨꯗꯤ ꯏꯁꯤꯡ ꯐꯔꯗꯤ ꯂꯣꯏꯅ ꯐꯔꯦ ꯀꯩꯅꯣ ꯅꯠꯇ꯭ꯔꯥ
ꯃꯥꯅꯦ
ꯅꯪꯒꯤ ꯈꯣꯟꯖꯦꯜ ꯌꯥꯝ ꯇꯞꯄꯤꯗ ꯈꯔ ꯀꯟꯅ ꯉꯥꯡꯉꯨꯅꯦ
ꯃꯥꯅꯦ ꯃꯥꯅꯦ
ꯃꯥꯅꯦ ꯃꯥꯅꯦ ꯋꯥ ꯌꯥꯝ ꯉꯥꯡꯅꯤꯡꯗꯕ ꯃꯥꯜꯂꯦꯗ
ꯉꯥꯡꯅꯤꯡꯗꯕ ꯅꯠꯇꯦ
ꯑꯩ ꯏꯊꯟꯗ ꯁꯨꯝ ꯉꯥꯡꯉꯒ ꯂꯩꯔꯦ ꯅꯪꯁꯨ ꯈꯔ ꯉꯥꯡꯂꯛꯑꯣꯗꯅ
ꯍꯣꯏꯗ ꯍꯣꯏꯗ
ꯈꯔ ꯉꯥꯡ ꯂꯛꯑꯣ ꯑꯩꯅ ꯐꯥꯔꯒ ꯐꯣꯟ ꯇꯧꯕꯒ ꯆꯞ ꯃꯥꯟꯅꯔꯦꯗ ꯅꯪꯗꯤ
ꯏꯆꯦ ꯏꯆꯦ ꯍꯥꯏꯒꯗ꯭ꯔꯥ ꯀꯔꯤꯔꯣ ꯆꯍꯤ ꯀꯌꯥ ꯁꯨꯔꯦ ꯏꯆꯩ ꯗꯤ
ꯍꯤ ꯌꯥꯝ ꯅꯧꯔꯤꯖꯥꯠꯅꯦ
ꯏꯁ ꯀꯌꯥꯔꯣ
ꯇ꯭ꯋꯦꯟꯇꯤ ꯐꯥꯏꯚ ꯇ꯭ꯋꯦꯟꯇꯤ ꯁꯤꯛꯁ ꯌꯧꯔꯦ
ꯑꯣ ꯑꯗꯨꯗꯤ ꯏꯆꯦꯅꯤꯅ
ꯅꯪꯗꯤ
ꯑꯩꯗꯤ ꯇ꯭ꯋꯦꯟꯇꯤ ꯋꯥꯟ ꯈꯛꯇꯅꯦ ꯌꯥꯝꯅ ꯅꯍꯅꯤꯅ
ꯅꯆꯤꯟ ꯊꯤꯒꯅꯨ ꯅꯪꯒꯤ ꯈꯣꯟꯖꯦꯜꯗꯤ ꯍꯟꯅꯨꯕꯒꯤ ꯈꯣꯟꯖꯦꯜ ꯃꯥꯜꯂꯦ
ꯑꯁ ꯑꯩꯕꯨ ꯍꯅꯨꯕ ꯍꯥꯏꯔꯗꯤ ꯂꯣꯏꯔꯍꯦ ꯑꯩ ꯀꯣꯂꯦꯖ ꯀꯥꯔꯤꯌꯦ
ꯆꯍꯤꯗꯤ ꯑ ꯑꯉꯥꯡꯒꯤ ꯑꯉꯥꯡꯒꯤ ꯈꯣꯟꯖꯦꯟ ꯃꯥꯟꯗ꯭ꯔꯦ ꯅꯪꯒꯤ ꯈꯣꯟꯖꯦꯟꯗꯣ
ꯔꯤꯒꯤ ꯑꯩꯕꯨ ꯊꯥꯖꯗꯦꯅꯦ ꯅꯪ ꯂꯣꯏꯔꯦꯍꯦ
ꯊꯖꯗꯥꯒꯦ ꯋꯥꯍ ꯑꯪꯑ ꯋꯥꯗꯣ ꯈꯔ ꯉꯥꯡꯉꯣ ꯑꯗꯨꯗꯤ ꯑꯩ ꯊꯥꯖꯒꯦ ꯅꯣꯏꯔꯣꯝꯗꯒ ꯎꯝ ꯀꯩꯅꯣ ꯂꯩꯇ꯭ꯔꯣ ꯎꯁꯣꯏꯒ ꯍꯧꯗ꯭ꯔꯣ ꯍꯟꯗꯛ ꯎꯁꯣꯏ ꯍꯧꯕ ꯃꯇꯝꯅꯤꯗꯅ
ꯎꯁꯣꯏ ꯍꯥꯏꯗꯤ ꯀꯩꯅꯣ
ꯕꯦꯝꯕꯨꯨꯒꯤꯗꯣ
ꯑꯣ ꯑꯣ ꯍꯣꯏ ꯌꯥꯝ ꯂꯩꯑꯦ
ꯕꯦꯝꯕꯨꯒꯤ ꯃꯆꯥ ꯀꯣꯛꯊꯣꯔꯛꯄꯗꯣ
ꯎꯝ ꯍꯨꯝꯍꯨꯝ
ꯂꯩꯇ꯭ꯔꯣ
ꯂꯩꯌꯦ ꯑꯗꯨ ꯑꯩꯗꯤ ꯈꯨꯟꯗ ꯂꯩꯗꯕꯅꯤꯅꯀꯣ
ꯑꯣꯍꯣ ꯑꯗꯣ ꯍꯌꯦꯡꯗꯣ ꯈꯨꯟꯗ ꯂꯧꯕ ꯆꯠꯂꯣꯅꯦ ꯑꯗꯨꯒ ꯑꯩꯉꯣꯟꯗ ꯄꯤꯔꯛꯑꯣꯅꯦ ꯌꯥꯕꯔꯣ
ꯌꯥꯝ ꯂꯞꯄꯦ
ꯂꯞꯄꯁꯨꯁ ꯆꯠꯂꯣ ꯀꯩꯅꯣ ꯃꯤꯅ ꯆꯥꯅꯤꯡꯉꯒ ꯅꯤꯔꯗꯤ ꯆꯠꯄ ꯇꯥꯕꯅꯦ ꯅꯠꯇ꯭ꯔꯥ
ꯑꯩ ꯑꯩ ꯆꯠꯂꯒ ꯍꯜꯂꯛꯑꯀꯥꯟꯗ ꯄꯨꯔꯛꯀꯦ ꯌꯥꯕ꯭ꯔꯣ ꯏꯆꯦ
ꯏꯁ ꯏꯆꯦ ꯍꯥꯏꯒꯅꯨꯗ ꯏꯀꯥꯏꯗ
ꯆꯦꯅꯤ ꯀꯩꯅꯣ ꯆꯍꯤ ꯅꯪꯅ ꯍꯥꯜꯂꯒ
ꯐꯒꯤ ꯇꯧꯗꯕꯅꯦ ꯑꯩ ꯆꯍꯤ ꯐꯤꯞꯇꯤꯟ ꯈꯛꯇ ꯉꯥꯏꯔꯤꯗ
ꯋꯥꯊꯤꯗꯤ
ꯍꯥꯥ
ꯅꯆꯤꯟ ꯊꯤꯒꯅꯨꯗ
ꯆꯍꯤ ꯐꯤꯐꯇꯤꯟ ꯈꯛꯇ ꯉꯥꯏꯔꯤꯌꯦ ꯑꯩ ꯌꯥꯝ ꯅꯧꯔꯤꯖꯥꯠꯅꯤ ꯈꯣꯟꯖꯦꯟꯗꯣ ꯑꯍꯟ ꯃꯥꯟꯕ꯭ꯔꯣ
ꯅꯠꯇꯤꯌꯦ ꯐꯤꯐꯇꯤꯟꯗꯤ ꯑꯣꯏꯔꯝꯃꯣꯏꯗ
ꯑꯩꯕꯥꯢꯅꯤ ꯀꯨꯏꯅ ꯁꯨꯃꯥꯏꯅ ꯁꯥꯔꯛꯑꯗꯤ ꯂꯥꯁꯇ ꯇꯦꯟ ꯌꯧꯔꯛꯀꯅꯤꯀꯣ
ꯀꯔꯤ ꯇꯧꯔꯒ ꯂꯩꯕ꯭ꯔꯣ
ꯑꯩ ꯍꯧꯖꯤꯛꯇꯤ ꯍꯤꯞꯄꯒ ꯂꯩꯥꯔꯤꯗ
ꯃꯈꯣꯟꯗ ꯀ꯭ꯔꯣ ꯀꯔꯥ ꯀꯣ ꯀꯔꯥ ꯀꯔꯤ ꯇꯧꯕ꯭ꯔꯣ
ꯐꯦꯟ ꯊꯥꯕꯩꯅꯦ
ꯑꯣ ꯐꯦꯟꯗꯤ ꯃꯔꯣꯟ ꯊꯣꯛꯇꯕꯅꯤꯅꯀꯣ ꯀꯔꯤꯗ ꯍꯥꯏꯔꯨꯒꯅꯤ ꯅꯠꯇ꯭ꯔꯥ
ꯍꯣꯏ ꯃꯥꯕꯩꯅ
ꯎꯝ ꯅꯣꯏ ꯍꯟꯗꯛꯇꯤ ꯅꯪꯗꯤ ꯍꯟꯗꯛꯇꯤ ꯀꯔꯤ ꯀꯔꯤ ꯃꯊꯦꯜ ꯆꯥꯔꯒ ꯂꯩꯕ꯭ꯔꯣ
ꯍꯋꯥꯏ ꯆ ꯈꯟꯗ꯭ꯔꯨꯝ ꯆꯥꯏ ꯃꯥꯏꯔꯦꯟ ꯆꯥꯏꯏ ꯆ ꯌꯦꯐ
ꯍꯥꯎ ꯑꯣꯏꯅꯦ ꯅꯪꯗꯤ ꯃꯥꯏꯔꯦꯟꯒ ꯌꯦꯔꯨꯝꯒ ꯊꯣꯡꯕ ꯆꯥꯔꯕꯣ
ꯆꯥꯗ꯭ꯔꯤ
ꯊꯣꯡꯕꯤꯔꯨꯔꯣ ꯑꯩ
ꯍꯣꯏ ꯊꯣꯡꯉꯒ ꯊꯤꯟꯂꯀꯣ
ꯍꯣꯏꯅꯦ ꯊꯣꯡꯉꯒ ꯊꯤꯜꯂꯛꯀꯦ ꯃꯥꯏꯔꯦꯟꯗꯣ ꯃꯥꯏꯔꯦꯟꯗꯣ ꯊꯣꯡꯉꯦꯗꯅ ꯁꯒꯦꯝ ꯑꯣꯠꯄꯒꯨꯝ ꯑꯣꯜꯂꯒ ꯂꯣꯏꯅ ꯇꯣꯏꯍꯜꯂꯦꯗꯅ ꯑꯗꯨꯒ ꯌꯦꯔꯨꯝ-ꯌꯦꯔꯨꯝꯗꯣ ꯌꯦꯔꯨꯝ-ꯌꯦꯔꯨꯝꯁꯨ ꯂꯣꯏꯅ ꯇꯣꯏꯍꯜꯂꯦꯗꯅ ꯑꯗꯨꯒꯤ ꯃꯍꯥꯎꯁꯤꯗꯤ ꯑꯁ ꯍꯥꯏꯔꯒ ꯀꯥꯟꯅꯔꯔꯣꯏ ꯇꯤꯟ ꯅꯪꯒꯤ ꯅꯪꯒꯤ ꯂꯩꯗꯣ
ꯍꯣꯏ
ꯌꯣꯠꯄꯗ ꯂꯣꯏ ꯑꯥꯝꯕ ꯅꯨꯡ ꯆꯪꯈ꯭ꯔꯅꯤ ꯍꯥꯎꯃꯟꯗꯅ ꯎ
ꯅꯪꯅ ꯊꯣꯡꯉꯗꯤ ꯑꯗꯨꯃꯥꯏꯅ ꯇꯧꯒꯅꯤ ꯍꯣꯏ
ꯌꯥꯝ ꯍꯥꯎꯕꯅꯦ ꯑꯩꯅ ꯉꯁꯤ ꯍꯥꯏꯕꯁꯦ ꯀꯥꯎꯒꯅꯨꯀꯣ ꯅꯪ ꯍꯌꯦꯡ ꯍꯧꯒꯠꯂꯒ ꯌꯦꯔꯨꯝꯒ ꯃꯥꯏꯔꯦꯟꯒ ꯊꯣꯡꯕ ꯆ ꯆꯥꯎꯋꯤ ꯌꯥꯝ ꯍꯥꯎꯈ꯭ꯔꯖꯥꯠꯅꯦ
ꯑꯩꯗꯤ ꯊꯣꯡꯕ ꯍꯥꯏꯁꯦ ꯅꯪꯅ ꯊꯣꯡꯉꯒ ꯊꯤꯜꯂꯛꯀꯗꯕꯅꯤ ꯀꯩꯅꯣ
ꯑꯩ ꯊꯤꯜꯂꯛꯀꯗꯕꯗꯤ ꯃꯊꯪꯒꯤ ꯍꯞꯇꯥꯗꯅꯦ ꯑꯩꯅ ꯂꯥꯛꯀꯗꯕꯗꯤ ꯑꯩꯅ ꯂꯥꯛꯇ꯭ꯔꯤꯉꯩꯗꯅ ꯍꯌꯦꯡ ꯍꯧꯒꯠꯂꯒ ꯑꯃꯔꯛ ꯊꯣꯡꯉꯒ ꯆꯥꯎ ꯍꯥꯏꯕ
ꯊꯣꯡꯕ ꯍꯥꯏꯗ꯭ꯔꯒ ꯀꯃꯥꯏꯅ ꯊꯣꯡꯗꯣꯏꯅꯣꯕ
ꯀꯔꯤꯅꯣ ꯄꯥꯈꯪ ꯐꯥꯔꯒ ꯍꯧꯖꯤꯛꯐꯥꯎ ꯌꯦꯟꯁꯥꯡ ꯊꯣꯡꯕ ꯍꯩꯇ꯭ꯔꯣ
ꯑꯗꯨ ꯃꯥꯏꯔꯦꯟꯗꯤ ꯌꯦꯔꯨꯝꯗꯤ ꯊꯣꯡꯕ ꯍꯩꯇꯦꯕ ꯑꯇꯩꯗꯤ ꯊꯣꯡꯕ ꯍꯩꯑꯕ
ꯃꯥꯏꯔꯦꯟꯗꯣ ꯍꯥꯟꯅ ꯉꯎꯊꯣꯛꯑꯣꯀꯣ ꯑꯗꯨꯒ ꯌꯦꯔꯨꯝꯗꯣ ꯍꯥꯟꯅ ꯐꯨꯜꯂꯣ ꯑꯗꯨꯒ ꯄꯨꯂꯞ ꯊꯣꯡꯉꯣ ꯌꯥꯝ ꯍꯥꯎꯕꯅꯦ
ꯍꯥꯎꯔꯝ ꯍꯥꯎꯔꯝꯕꯅꯤ ꯁꯦꯠ
ꯍꯥꯥ
ꯍꯥꯎꯔꯝꯒꯅꯤꯕꯥ
ꯎꯝ ꯅꯪ ꯌꯥꯝ ꯇꯨꯝꯅꯤꯡꯕ ꯃꯥꯜꯂꯦ ꯅꯈꯣꯟꯗꯣ
ꯇꯨꯝꯅꯤꯡꯗꯦ ꯇꯨꯝꯅꯤꯡꯗꯦ ꯅꯪꯅ ꯇꯥꯗꯕꯒꯤꯅꯤ ꯀꯩꯅꯣ ꯏꯕꯤ ꯏꯕꯤ
ꯅꯪꯗꯤ ꯀꯔꯤ ꯀꯂꯔ ꯍꯦꯟꯅ ꯄꯥꯝꯕ꯭ꯔꯣ
ꯀꯂꯔꯁꯦ ꯕ꯭ꯂꯦꯛ
ꯕ꯭ꯂꯦꯛ ꯈꯥꯇꯥ ꯑꯇꯩꯗꯤ ꯁꯨꯡꯄꯥꯝ ꯄꯥꯝꯗꯕ
ꯅꯠꯇꯦ ꯕ꯭ꯂꯦꯛ ꯒꯔ꯭ꯦꯁꯨ ꯄꯥꯝꯃꯤ
ꯔꯦꯁ
ꯅꯪ ꯍꯣꯏ ꯅꯪꯗꯤ
ꯑꯩꯗꯤ ꯂꯣꯏꯅꯕꯨ ꯄꯥꯝꯃꯦ ꯂꯣꯏꯅ ꯐꯖꯩ ꯑꯗꯨ ꯑꯣꯏꯔꯁꯨ ꯑꯩꯅ ꯌꯥꯝꯅ ꯄꯥꯝꯃꯗꯤꯀꯣ ꯋꯥꯏꯀ ꯄꯤꯡꯛꯒ ꯕ꯭ꯂꯨꯒ ꯁꯤ ꯑꯍꯨꯝꯁꯦ ꯄꯥꯝꯃꯦ